ꯟꯗ ꯑꯣ ꯁꯥꯝꯖꯥꯗꯣ ꯐꯣꯟ ꯇꯧꯔꯛꯑꯝꯕ ꯑꯗꯨ ꯀꯣꯜ ꯕꯦꯛ ꯇꯧꯕ
ꯑꯣ ꯑꯣꯗꯠ ꯗ ꯀꯦꯁꯞ ꯁꯥꯔꯦ ꯀꯩ ꯀꯥꯏꯖ
ꯀꯩꯅꯣ ꯄꯣꯏꯔꯩ ꯍꯣꯏꯗ ꯍꯌꯦꯡꯗꯣ ꯆꯪꯉꯨꯁꯦꯅ ꯍꯥꯏꯕꯅꯦꯕ
ꯑꯣ
ꯃꯥꯠꯇꯨ ꯁꯟꯗꯣꯏꯔꯒ ꯑꯗꯨꯒꯤ ꯀꯧꯇꯔꯝꯝꯕꯩꯗ
ꯑꯣ ꯆꯪꯒ ꯆꯪꯒꯁꯨꯕ ꯉꯥꯏꯍꯥꯛ ꯈꯔꯁꯨ ꯀꯣꯏꯊꯣꯛꯀꯗꯧꯅꯦꯗꯣ ꯅꯍꯥꯟ ꯈꯔ ꯑꯣꯏꯉꯥꯏꯁꯤꯗꯀꯣ ꯑꯁ ꯆꯗꯤꯕ
ꯀꯣꯏꯕꯩ ꯅꯠꯇꯗ ꯃꯥ ꯍꯌꯦꯡ ꯗꯤꯖꯥꯔꯇꯦꯁꯟ ꯏꯕꯩ ꯍꯥꯏꯅꯅ ꯃꯥꯜꯜꯂꯤꯦ
ꯑꯣ ꯀꯩꯅꯧꯀꯄꯔ ꯑꯩꯒ
ꯑ ꯗꯤꯖꯥꯔꯇꯦꯁꯟ ꯏꯕꯒꯤ ꯍꯪꯕꯒꯤ ꯆꯠꯄꯒꯤ ꯍꯥꯏꯅꯔ ꯃꯥꯜꯂꯦꯕ
ꯎꯝ
ꯑꯗꯨ ꯌꯦꯗ
ꯑꯦ ꯑꯗꯨꯏꯁꯨ ꯀꯣꯏꯊꯣꯛꯎꯕ ꯌꯥꯏ ꯀꯩꯅꯣ
ꯑꯁ ꯌꯥꯟꯗ ꯌꯥꯔꯣꯏꯗꯕ ꯈꯣꯠꯄ ꯍꯧꯖꯤꯛ ꯄꯩꯈꯥ ꯃꯌꯥꯝꯁꯦ ꯀꯩꯅꯣꯅꯤ ꯕꯣꯟꯁꯨ ꯌꯦꯡꯂꯡ ꯂꯩ
ꯑꯣꯖ ꯁ ꯁꯖꯤ ꯄꯨꯡꯕ ꯇꯔꯥꯃꯥꯊꯣꯏ ꯃꯈꯥꯏꯗꯒꯤ ꯇꯔꯥꯃꯥꯊꯣꯏ ꯃꯈꯥꯏꯗ ꯀꯩꯅꯣ ꯂꯩꯔꯦ ꯑꯣꯁꯇ꯭ꯔꯦꯂꯤꯌꯥꯒꯤꯁꯦ ꯑꯁ ꯑꯩ ꯕꯣꯜꯁꯦ ꯄꯨꯂꯞ ꯄꯤꯅꯤꯡꯉꯦꯕ ꯈꯪꯉꯛꯑꯣ
ꯑꯩ ꯌꯦꯡꯅꯤꯡꯉꯦꯔꯣꯝꯗꯕꯣꯅꯤ
ꯑꯗꯨꯅꯦ ꯍꯥꯏꯁꯦ ꯑꯗꯨꯒ ꯀꯣꯂꯣꯝꯕꯤꯌꯥꯒꯅꯥꯒꯤꯁꯤꯗꯤ ꯄꯨꯡ ꯇꯔꯦꯠ ꯃꯈꯥꯏ ꯁꯤꯗꯤꯝ ꯏꯪꯉꯝꯗ ꯉꯝꯃꯦꯕ ꯌꯦꯡꯕ
ꯑ
ꯑꯗ ꯑꯥꯔꯖꯦꯟꯇꯤꯅꯥꯒ ꯀꯦꯕꯔꯗꯦꯒꯁꯤꯒꯁꯨ ꯌꯦꯡꯅꯤꯡꯕꯒꯤ ꯋꯥꯅꯦꯦꯕ
ꯑꯁꯦ ꯑꯩ ꯃꯣꯏ ꯀꯅꯥ ꯃꯨꯅꯤꯗꯨꯒꯤ ꯀꯔꯤꯕꯕꯥ ꯀꯩꯅꯣꯝꯃ ꯍꯥꯏꯕꯗꯣ ꯄ꯭ꯔꯤꯗꯤꯛꯁꯟ ꯑꯃ ꯂꯩꯕꯗꯣ
ꯑ ꯟꯒꯤꯕꯨ ꯑ
ꯑꯗꯨ ꯌꯥꯝ ꯌꯦꯡꯅꯤꯡꯕ ꯍꯥꯏꯇꯥꯔꯦ
ꯆꯨꯝꯕ꯭ꯔꯥ ꯆꯨꯝꯕ꯭ꯔꯥ ꯆꯨꯝꯗꯕ꯭ꯔꯥꯗ ꯒꯅꯥꯁꯤ ꯒꯅꯥꯁꯦ ꯂꯩꯍꯧꯅꯤ ꯑꯗꯨꯝ ꯑꯩꯅ ꯊꯥꯖꯕꯗ ꯀꯣꯝꯕꯤꯌꯥ ꯑꯗꯨꯝ ꯐꯖ ꯐꯖꯅ ꯇꯧꯒꯗꯧ ꯃꯥꯜꯂꯦ
ꯑꯦ ꯒꯅꯥꯗꯤ ꯂꯩꯍꯧꯅꯤꯍꯦ ꯀꯣꯂꯣꯝꯕꯝꯌꯥ ꯐꯖꯩꯗꯨꯗꯤ ꯍꯟꯗꯛ
ꯀꯣꯂꯣꯝꯕꯤꯌꯥ ꯌꯥꯝ ꯐꯖꯩ ꯏꯁ ꯍꯟꯗꯛꯀꯤ ꯀꯩꯅꯣꯒꯤꯗꯣ ꯌꯦꯡꯉꯨꯅꯦ ꯄꯣꯔꯇꯨꯒꯜꯒ ꯁꯥꯅꯕꯗꯣ ꯀꯣꯂꯦꯝꯕꯤꯌꯥꯅ ꯏꯀꯥ ꯀꯥꯔꯅꯦꯕ ꯀꯃꯥꯏ ꯇꯩꯔ ꯕꯤꯌꯥ ꯀꯃꯥꯏꯅ ꯇꯧꯔꯒ ꯐꯥꯔꯤꯅꯣꯕ ꯑꯗꯨꯒꯤ ꯑꯣꯞꯁꯥꯏꯠ ꯈꯨꯐꯥꯗꯨꯕꯣ ꯑꯩ ꯉꯛꯏꯅꯦꯕ
ꯑꯗꯨ ꯑꯣꯞꯆꯥꯏꯠ ꯇꯥ ꯂꯩꯃꯦ ꯑꯩꯁꯨ ꯑꯣꯞꯆꯥꯏꯠ ꯇꯥꯏ ꯈꯪꯗꯦ ꯑꯗꯨꯗꯣ ꯃꯣꯏꯅ ꯀꯣꯅꯥ ꯆꯤꯡꯊꯣꯛꯑꯒ ꯎꯠꯂꯤ
ꯑꯗꯨꯅꯦ ꯑꯗꯨ ꯀꯃꯥꯏꯅ ꯇꯧꯔ ꯇꯥ ꯀꯃꯥꯏꯅ ꯇꯧꯔ ꯎꯔꯤꯅꯣꯕꯗꯨꯣ ꯑꯣꯞ ꯁꯥꯏꯠꯅꯦꯅ ꯃꯥ ꯑꯗꯨꯒꯤ ꯀꯩꯅꯣ ꯀꯩꯅꯣ ꯔꯦꯐ꯭ꯔꯤꯖꯤꯅ ꯍꯥꯏꯗꯤ ꯈꯨꯠ ꯃꯇꯣꯟꯗꯅꯦꯕ ꯑꯣꯞꯁꯥꯏꯠ ꯎꯔꯤꯁꯦ ꯍꯥ
ꯑꯗꯨ ꯎꯐꯝ ꯊꯣꯛꯇꯦꯕ ꯃꯣꯏꯅ ꯑꯗꯨꯗꯣ
ꯀꯃꯥꯏꯅ ꯑꯗꯨꯅꯤ ꯑꯩꯩꯅ ꯍꯥꯏꯖꯤ ꯑꯗꯨ ꯎꯐꯝ ꯊꯣꯛꯄ ꯃꯤ ꯑꯃꯅ ꯀꯃꯥꯏꯅ ꯎꯗꯗꯨꯅꯣꯕ ꯏꯁꯄꯤꯠ ꯍꯥꯏꯒꯠꯛꯄꯩ ꯏꯁꯄꯤꯗ ꯑꯝꯗ ꯍꯥꯏꯒꯠꯂꯛꯏꯅꯦꯕ
ꯑꯗꯨ ꯍꯥꯏꯖꯦ
ꯑꯗꯨꯒ ꯀꯃꯥꯏꯅ ꯇꯧꯔꯒ ꯃꯣꯏ ꯃꯥꯒꯤ ꯃꯤꯠꯇꯣ ꯑꯁ ꯄꯥꯝꯃꯦꯅꯥꯕ ꯑꯩꯗꯤ
ꯍꯥꯏꯗꯤ ꯁꯤ ꯑꯣꯞꯁꯥꯏꯠ ꯑꯣꯏꯔꯝꯃꯅꯤ ꯀꯥꯏꯅ ꯆꯤꯡꯅꯔꯀꯥꯟꯗ ꯌꯦꯡꯕꯗꯨꯅ ꯃꯈꯜ ꯑꯃꯅꯦꯕ
ꯍꯣꯏ
ꯁꯨꯡꯈꯟ ꯈꯪꯉꯣꯏꯗꯕ ꯄꯣꯠꯇꯅꯦ ꯃꯣꯏ ꯌꯦꯡꯈꯂꯛꯏꯗꯣ
ꯑꯗꯨꯅꯦ ꯕꯣꯜꯗꯣ ꯍꯦꯛ ꯀꯥꯎꯧꯔꯛꯄꯒꯀꯣ ꯕꯣꯜꯗꯣ ꯍꯦꯛ ꯄꯥꯏꯕ ꯑꯣꯞꯁꯥꯏꯗꯇ ꯇꯛ ꯊꯥꯡꯒꯠꯂꯛꯑꯦꯕ ꯃꯣꯏꯗꯣ
ꯉꯁꯥꯏ ꯀ꯭ꯔꯣꯁꯤꯌꯥꯒꯤ ꯂꯥꯁꯀꯤꯗꯨꯁꯨ ꯑꯗꯨꯅꯤ ꯀꯩꯅꯣ
ꯀ꯭ꯔꯣꯁꯤꯌꯥꯒꯤꯁꯤꯁꯨ ꯀ꯭ꯔꯣꯁꯤꯁꯥꯒꯤꯗꯁꯨ ꯑꯃꯅ ꯑꯃꯅ ꯃꯤꯉꯣꯟꯗ ꯑꯃꯨꯛ ꯄꯥꯜꯂꯤ ꯍꯥꯏ ꯑꯃꯅ ꯑꯃꯨꯛ ꯄꯥꯟꯗꯦ ꯑꯃꯨꯛ ꯍꯥꯏ ꯃꯣꯏꯅ ꯍꯥꯏꯁꯦ
ꯌꯦꯠꯅꯔꯤ ꯍꯧꯖꯤꯛꯐꯥꯎ ꯑꯗꯨꯗꯣ
ꯌꯦꯠꯅꯔ ꯑꯗꯨꯅꯤꯅ ꯍꯧꯖꯤꯛꯐꯥꯎ ꯑꯗꯨꯝ ꯇꯧꯔꯤꯕꯅꯦ ꯑꯣꯞ ꯁꯥꯏꯠ ꯇꯥꯔꯤꯗꯣ ꯀꯃꯥꯏꯅ ꯇꯧꯔ ꯇꯥꯔꯤꯅꯣ ꯑꯣꯄꯣꯅꯤꯟ ꯀꯩꯅꯣꯒꯤꯗꯣ ꯄꯣꯔꯇꯨꯒꯜꯒꯤ ꯃꯤꯗꯁꯨ ꯊꯦꯡꯉꯦꯁꯨ ꯍꯥꯏꯌꯦ ꯇꯧꯕꯗꯣ
ꯎꯝ
ꯑꯗꯣ ꯀꯔꯝꯕ ꯗꯤꯁꯤꯖꯟꯗꯣ ꯀꯃꯥꯏꯅ ꯇꯧꯅ ꯂꯧꯔꯤꯅꯣ ꯈꯪꯗꯦ ꯍꯥꯏꯕ ꯍꯧꯖꯤꯛ ꯍꯧꯖꯤꯛ ꯉꯁꯤꯒꯤ ꯀꯦꯞ ꯕꯔꯗꯦꯒ ꯀꯩꯅꯣꯒꯥ ꯂꯥꯛꯇꯣꯏꯖꯦ ꯑꯦ
ꯑꯥꯔꯖꯦꯟꯇꯤꯅꯥꯒ ꯇꯧꯔꯛꯇꯣꯏꯁꯦ ꯁꯤꯗ ꯁꯤꯗ ꯍꯣꯔꯦꯟ ꯈꯠꯅ ꯍꯧꯔ ꯍꯧꯅꯔꯛꯑꯅꯤ ꯌꯦꯡꯉꯣ
ꯍꯧꯅꯔꯛꯀꯅꯤ ꯍꯧꯅꯔꯛꯀꯅꯤ
ꯍꯧꯅꯔꯛꯀꯅꯤ ꯁꯤꯗ ꯀꯩꯒꯨꯝꯕ ꯀꯦꯕꯣꯔ ꯗꯦ ꯑꯁꯤꯅ ꯍꯦꯛ ꯅꯩꯈꯠꯂꯛꯑꯕ ꯅꯩꯈꯠꯂꯛꯄꯩꯗꯤ ꯐꯦꯟꯁ ꯗꯤꯐꯦꯟꯁꯁꯨ ꯐꯖꯅ ꯁꯥꯟꯅꯔꯛꯑꯕ ꯑꯥꯔꯖꯦꯟꯇꯤꯅꯥꯖꯤ ꯀꯩꯅꯣ ꯂꯥꯛꯑꯕ ꯑ ꯑ ꯀꯩ ꯍꯥꯏꯅꯤ ꯖꯤꯔꯣ ꯖꯤꯔꯣ ꯅꯠꯇ꯭ꯔꯒ ꯋꯥꯟ ꯋꯥꯟ ꯂꯥꯛꯈꯠꯂꯛꯑꯕ ꯑꯗꯨ ꯄꯦꯅꯥꯜꯇꯤ ꯀꯧꯅꯔꯛꯑꯕ ꯑ ꯍꯥꯠꯅꯔꯛꯑꯅꯤ ꯌꯦꯡꯉꯣ ꯑꯗꯨꯗꯩ ꯅꯨꯡꯉꯥꯏꯗꯣꯏꯁꯦ
ꯄꯦꯅꯥꯜꯗꯤ ꯀꯥꯎꯅꯕꯗꯨꯅꯤ ꯌꯦꯡ ꯅꯨꯡꯉꯥꯏꯇꯣꯏꯁꯦ
ꯅꯨꯡꯉꯥꯏꯇꯣꯏꯁꯦ ꯑꯗꯨꯅꯦ ꯄꯦꯅꯥꯜꯇꯤꯗꯄ ꯑꯃꯗꯨꯒꯤꯁꯨ ꯃꯥꯔꯇꯤꯅꯦꯁꯅꯤꯅ ꯍꯩꯕꯅꯤꯗꯣ ꯑꯃꯗꯨꯁꯨ
ꯑꯝ
ꯀꯩꯅꯣꯁꯤꯁꯨ ꯍꯩꯕꯤꯅꯤꯗꯣ ꯑꯩꯈꯣꯏ ꯁꯤꯒꯤ ꯀꯦꯕꯔꯗꯤꯒꯤ ꯀꯩ ꯍꯥꯏ ꯕꯨꯍꯤꯟꯖꯥ ꯍꯥꯏꯕ ꯑꯃ ꯍꯥꯏ ꯕꯣꯖꯤꯟ ꯑꯕꯣꯖꯤꯟ ꯍꯥ ꯑꯁ ꯃꯥꯁꯨ ꯃꯩꯅꯦ ꯍꯥꯏꯕ
ꯍꯣꯏ ꯃꯥꯜꯇꯤꯅꯦꯠꯁꯨ ꯍꯩꯕꯅꯦ ꯑꯗꯨꯝ ꯐꯥꯕꯅꯦ ꯑꯗꯨꯁꯨ
ꯃꯥꯔꯗꯤꯅꯤ ꯑꯦ ꯃꯥꯏ ꯐ꯭ꯔꯥꯟꯁꯀꯤ ꯐꯥꯗꯔꯛꯏꯕꯣ ꯐꯥꯒꯤꯗꯤ ꯑꯣꯏꯔꯝꯃꯔꯣꯏ
ꯍꯟꯗꯛ ꯀꯤꯄꯔ ꯑꯅꯝꯕ ꯂꯣꯏ ꯍꯩꯉꯣ ꯍꯟꯗꯛ ꯄꯣꯔꯇꯨꯒꯜꯒꯤ ꯀꯤꯄꯔꯁꯨ ꯍꯩꯗꯅ
ꯆꯍꯤ ꯑꯅꯤ ꯐꯥꯏ ꯅꯠꯇ꯭ꯔꯣ ꯐ꯭ꯔꯥꯟꯁꯀꯤ ꯃꯥꯅ
ꯐ ꯐ ꯑꯗꯨꯒ ꯗꯤꯌꯥꯔ ꯀꯣꯒꯣꯒꯤꯁꯨ ꯍꯟꯇꯛ ꯅꯩꯈꯤꯗꯅ ꯀꯤꯞꯄꯔꯗꯣ
ꯑꯥ ꯑꯥ
ꯑꯇꯩ ꯖꯄꯥꯟꯒꯤꯗꯤ ꯈꯪ ꯖꯄꯥꯟꯒꯤꯗꯤ ꯂꯤꯡꯗ ꯃꯥꯜꯂꯦꯗ
ꯖꯄꯥꯟꯗꯤ ꯋꯥꯠꯂꯤꯗꯕ ꯁꯦꯡꯅ ꯖꯄꯥꯟꯗꯤ ꯔꯥꯎꯟ ꯊꯥꯔꯇꯤ ꯇꯨꯗ ꯆꯪꯉꯛꯑꯒꯁꯨ ꯀꯣ ꯁꯦꯡꯅ ꯑꯗꯨꯝ ꯂꯩꯍꯧꯅꯤꯕ ꯁꯤꯛꯁꯇꯤꯟꯗ ꯑꯗꯨꯝ ꯂꯩꯍꯧꯗꯧꯕ ꯍꯥꯏꯩꯞꯅꯦꯕ
ꯂ ꯭ꯔꯁ ꯇꯪꯪ
ꯎꯝ ꯃꯣꯏꯗꯤ ꯋꯥꯠꯂꯦꯕ ꯃꯁꯥꯒꯤ ꯈꯔ ꯍꯥꯏꯗꯤ ꯍꯣꯏ ꯍꯩꯇꯕꯕꯨꯗꯤ ꯅꯠꯇꯦꯀꯣ ꯑꯗꯣ ꯐꯤꯅꯤꯁꯤꯡ ꯀꯩꯀꯥ ꯌꯥꯝ ꯋꯥꯠꯂꯦꯕ ꯃꯣꯏꯁꯦ ꯣꯜ ꯣꯜ ꯑꯃ ꯅꯅꯥꯊꯣꯛ ꯊꯣꯛꯄꯅꯦꯣ ꯃꯣꯏ ꯄꯥꯏꯕ ꯕꯣ ꯑꯗꯨ ꯟꯊꯣꯛꯄꯅꯦꯕꯣ ꯀꯩꯅꯣꯒꯤꯗꯣ ꯑꯩꯈꯣꯏꯩꯅꯣ ꯭ꯔꯦꯖꯗꯣ
ꯕꯣꯜ ꯄꯣꯁꯦꯁꯟ ꯌꯥꯝꯕꯨ ꯂꯩꯔꯝꯃꯣꯏ ꯃꯣꯏꯉꯥꯟꯒꯤꯗꯣ
ꯅꯣꯢꯗꯤ ꯂꯩꯇꯦ ꯂꯩꯇꯦ ꯕꯣꯜ ꯄ꯭ꯔꯣꯁꯦꯁꯟ ꯂꯩꯇꯦ ꯑꯗꯨꯗꯩ ꯅꯍꯥꯟ ꯏꯪꯂꯦꯟꯒ ꯀꯣꯡꯒꯣꯒꯥ ꯁꯅꯥꯕꯗꯨꯁꯨ ꯑꯍꯥꯟꯕꯗ ꯀꯣꯡꯒꯣꯅ ꯐꯖꯥ ꯄꯥꯏ ꯑꯗꯨꯗꯨꯒ ꯑꯅꯤꯁꯨꯕ ꯁꯦꯀꯦꯟ ꯃꯦꯁꯇꯒꯤ ꯀꯣꯡꯒꯣ ꯄꯥꯏꯕ ꯐꯪꯗ꯭ꯔꯦ ꯀꯣꯡꯒꯣꯒꯤꯗꯤ ꯐꯪꯕ ꯀꯥꯎꯈꯠꯄꯤ ꯐꯪꯕ ꯀꯥꯎꯈꯠꯄꯤ ꯇꯧꯈ꯭ꯔꯦꯕ ꯏꯪ ꯇꯞꯅ ꯕꯣꯜ ꯏꯪ ꯇꯞꯅ ꯕꯣꯜꯗꯣ ꯄꯥꯁ ꯇꯧꯗ꯭ꯔꯥ ꯈꯟꯈꯤꯗ꯭ꯔꯦꯕ ꯍꯦꯛꯇꯥ ꯃꯇꯝꯁꯦ ꯐꯨꯜ ꯗꯤꯐꯦꯟꯁꯅꯦ ꯑꯃꯇꯪꯗꯨꯗ ꯑꯃꯇꯪꯗꯨꯗ ꯃꯣꯏꯅ ꯏꯁꯇ꯭ꯔꯦꯇꯦꯖꯤ ꯈꯔ ꯊꯥꯗꯔꯒ ꯚꯥꯏ ꯀꯔꯥ ꯍꯣꯏ ꯃꯣꯏꯁꯨ ꯃꯇꯝ ꯃꯥꯡꯍꯜꯂꯒꯦꯅꯕꯨꯗꯤ ꯈꯟꯖꯩꯕ ꯑꯣꯏꯔꯝꯅꯤꯀꯣ
ꯑꯦꯇꯦꯛꯀꯤꯡꯗꯣ ꯈꯤꯇꯪ ꯇꯧꯔꯝꯒ ꯁꯣꯝ ꯁ꯭ꯥꯏꯗ ꯁꯥꯟꯅꯔꯝꯃꯥꯒꯗꯤ
ꯍꯣꯏ ꯑꯗꯨꯗꯨꯗꯤ ꯐꯖꯔꯣꯏꯗ꯭ꯔꯥ
ꯐꯖꯗꯣꯏꯅꯦ
ꯃꯣꯏꯒꯤ ꯔꯣꯝꯗꯣ ꯑꯣꯏꯅ ꯕꯣꯗꯣ ꯁꯅꯍꯜ ꯂꯩꯔꯦꯕ ꯑꯗꯩ ꯃꯤꯗꯨꯁꯨ ꯑꯦꯇꯦꯛ ꯁꯨꯝ ꯇꯧꯁꯟꯂꯛꯇꯥꯕꯅꯤ ꯃꯣꯏꯔꯣꯝꯗ ꯑꯗꯨꯝ ꯁꯥꯟꯅꯍꯜꯕꯅꯤꯅ ꯑꯗꯨ ꯃꯣꯏ ꯑꯗꯨ ꯅꯠꯇꯕꯤꯗ ꯃꯣꯏ ꯔꯣꯝꯗ ꯃꯣꯏꯅ ꯑꯣꯏꯅꯥ ꯍꯦꯟꯅ ꯑꯦꯇꯦꯛ ꯇꯩꯁꯜꯂꯝꯃꯒꯗꯤ ꯌꯥꯝ ꯊꯤꯕꯁꯨ ꯅꯠꯇꯦ ꯃꯣꯏꯁꯨ ꯀꯩꯁꯨ
ꯑꯗꯨꯝ ꯃꯣꯏꯅ ꯑꯣꯏꯅ ꯑꯦꯇꯦꯛ ꯇꯧꯁꯜꯂꯛꯄꯥ ꯑꯗꯨ ꯐꯖꯒꯗꯧꯕ ꯏꯪꯂꯦꯟ ꯏꯪꯂꯦꯟꯁꯨ ꯁꯤꯡꯕ ꯍꯥꯏꯇꯥꯔꯦ
ꯁꯀꯦꯟ ꯍꯥꯐꯇꯥ ꯁꯨꯔꯨꯖꯨꯔꯨ ꯅꯩꯔꯦ ꯀꯩꯅꯦ
ꯎꯝ ꯑꯁ ꯌꯥꯏꯕꯣ ꯀꯩꯅꯣꯗꯣ ꯀꯦꯟꯗꯣ ꯊꯤꯅꯩ ꯅꯥꯕ ꯀꯦꯟꯗꯣ ꯌꯥꯝ ꯁꯤꯡꯉꯤꯕꯨ ꯁꯅꯥ ꯏꯪ ꯇꯞꯅꯥ ꯁꯥꯅꯩꯕ ꯎꯝ ꯏꯪꯇꯞ ꯁꯥꯟꯅꯩꯌꯦꯕ ꯀꯦꯟ ꯗꯨꯁꯨ ꯍꯧꯖꯤꯛ ꯍꯧꯖꯤꯛ ꯑꯩꯅ
ꯑꯩ ꯑꯩ ꯄꯣꯔꯇꯨꯒꯜꯕꯨꯗꯤ ꯀꯥꯍꯟꯅꯤꯡꯉꯦ ꯑꯗꯨꯗꯣ ꯐ꯭ꯔꯥꯟꯁ ꯀꯥ ꯏꯁꯄꯦꯟꯒ ꯇꯥꯗꯧ ꯃꯥꯜꯂꯦ
ꯐ꯭ꯔꯥꯟꯁꯀꯥ ꯏꯁꯄꯦꯟꯒ ꯇꯥꯅꯤ ꯕꯥꯏ ꯉꯁꯤꯒꯤ ꯏꯁꯄꯦꯟꯁꯨ ꯌꯥꯝ ꯐꯖꯩ ꯍꯥꯏ ꯑꯩ ꯌꯦꯡꯍꯧꯗꯦꯕ ꯌꯦꯡꯕꯗꯤ ꯉꯔꯥꯡꯒꯤꯗꯣ
ꯐꯖ ꯐꯖ ꯏꯁꯄꯦꯟ ꯐꯖꯩ ꯊ꯭ꯔꯤ ꯖꯤꯔꯣꯥ ꯀꯥꯈꯤꯕꯗꯣ ꯃꯣꯏꯅ ꯑꯗꯨꯃꯥꯏ ꯀꯥꯈꯤꯕꯅꯣ
ꯑꯗꯨꯅꯤ ꯑꯗꯨꯒ ꯕ꯭ꯔꯥꯖꯤꯜꯒ ꯑꯩꯅ ꯍꯧꯖꯤꯛ ꯄꯥꯝꯃꯤꯁꯦ ꯕ꯭ꯔꯥꯖꯤꯜꯒ
ꯑꯔꯖꯦꯟꯇꯤꯅꯥꯒ
ꯑꯥꯔꯖꯦꯟꯇꯤꯅꯥꯒ ꯑꯄꯥ ꯁꯦꯃꯤꯁꯦꯀꯣ ꯑꯗꯨꯒ ꯐ꯭ꯔꯥꯟꯁꯀꯥ ꯀꯅꯥꯒ ꯇꯥꯔꯕ ꯐꯔꯥꯁ ꯑꯁꯣꯝꯒꯤ ꯂꯥꯏꯜꯑꯄ ꯁꯦ ꯀꯅꯥ ꯀꯅꯥ ꯂꯩꯕꯅꯣ ꯈꯪꯗꯦ
ꯐ꯭ꯔꯥꯟꯁ ꯂꯩ ꯄꯣꯔꯇꯨꯒꯜ ꯂꯩ
ꯄꯣꯔꯇꯨꯒꯜꯒꯤ ꯁ꯭ꯄꯦꯟꯗ ꯂꯩꯍꯧꯗꯧ ꯃꯥꯜꯂꯦ ꯌꯥꯗꯧ ꯃꯥꯟꯗꯦ ꯄꯣꯔꯇꯨꯒꯜꯁꯦ ꯑꯩ ꯊꯥꯖꯕ ꯈꯔ ꯋꯥꯠꯂꯦ
ꯑꯩꯁꯨ ꯃꯥꯜꯂꯦ ꯑꯗꯣ ꯏꯁꯄꯦꯟ ꯆꯪꯛꯇꯧ ꯃꯥꯟꯕꯥ
ꯑꯗꯨꯅꯦ ꯑꯗꯨꯅꯦ ꯑꯩ ꯈꯜꯂꯤꯁꯦ
ꯑꯗꯩ ꯏꯖꯤꯞ ꯂꯩ ꯑꯁꯇ꯭ꯔꯦꯂꯤꯌꯥ ꯆꯪꯉꯛꯇ꯭ꯔꯤꯀꯣ ꯆꯪꯉꯛꯄꯗꯤ ꯑꯝꯇꯥ
ꯎꯝ ꯀꯥꯅꯗꯥꯒꯥ ꯃꯣꯔꯣꯛꯀꯣꯒꯥ ꯁꯤꯜꯂꯤꯗꯣ ꯃꯣꯔꯣꯛꯀꯣꯅ ꯂꯧꯔꯛꯑꯅꯤꯕ
ꯃꯣꯔꯣꯀꯣ ꯂꯩꯅꯦ ꯑꯦ ꯃꯣꯔꯣꯀꯣ ꯍꯩ
ꯑꯗꯣ ꯃꯣꯔꯣꯛ ꯀꯅꯥꯗꯒꯥ ꯃꯣꯔꯣꯛꯀꯣꯒꯥꯁꯦ ꯃꯣꯔꯣꯛꯀꯣ ꯑꯗꯨꯝ ꯇꯧꯔꯛꯑꯅꯤꯕꯀꯣ ꯑꯗꯨꯒ ꯄꯔꯥꯎꯒꯦ ꯄꯔꯥ ꯄꯔꯥꯎ ꯒꯋꯦ ꯐ꯭ꯔꯥꯟꯁ ꯀ ꯁꯤ ꯐ꯭ꯔꯥꯟꯁ ꯇꯧꯒ꯭ꯔꯅꯤ ꯑꯗꯨꯒ ꯃꯣꯔꯣꯛꯀꯣꯒ ꯐ꯭ꯔꯥꯟꯁꯀꯁꯨ ꯑꯗꯨꯝ ꯐ꯭ꯔꯥꯟ ꯇꯧꯔꯛꯑꯅꯤ ꯁꯤꯗꯤ ꯑꯗꯨꯝ ꯄ꯭ꯔꯔꯤꯗꯤꯛ ꯇꯧ ꯌꯥꯔꯦ ꯏꯁꯄꯦꯟꯅ ꯇꯧꯒ꯭ꯔꯅꯤ ꯑꯗꯨꯒ ꯌꯨ ꯑꯦꯁ ꯑꯦꯒ ꯕꯦꯜꯖꯤꯌꯝꯒꯅꯤ ꯁꯤꯁꯤꯃꯥ ꯕꯦꯜꯖꯤꯌꯝꯅ ꯑꯗꯨꯝ ꯁꯦꯠꯂꯛ ꯇꯧ ꯃꯥꯜꯂꯦ ꯌꯨ ꯑꯦꯁ ꯖ‌ꯦ ꯑꯩ ꯀꯌꯥ ꯊꯥꯖꯗꯤ ꯊꯖꯥ
ꯕꯦꯜꯖꯤꯌꯝ ꯂꯤꯡꯉꯦ ꯑꯩꯁꯨ ꯕꯦꯜꯖꯤꯌꯝ ꯃꯥꯜꯂꯦ ꯁꯤ
ꯑꯗꯨꯗꯨꯒ ꯕꯦꯜꯖꯤꯌꯝꯖꯤꯒ ꯀꯩꯅꯣꯒ ꯇꯥꯔꯅꯤ ꯔꯥꯎꯟ ꯑꯣꯐ ꯁꯤꯛꯁꯇꯤꯟꯗ ꯁꯄꯦꯟꯒ ꯑꯃꯨꯛ ꯁꯤ ꯏꯁꯄꯦꯟꯅ ꯁꯦꯠꯂꯛꯑꯅꯤ
ꯑꯗꯩ ꯀꯣꯝꯕ ꯕꯤꯌꯥ
ꯑ ꯀꯣꯂꫭꯝꯕꯤꯌꯥ ꯆꯦꯡꯈꯠꯂꯛꯑꯅꯤ ꯅꯈꯥꯏꯒ ꯑꯗꯨꯒ ꯅꯣꯔꯋꯦꯒ ꯀꯩꯅꯣꯒ ꯕ꯭ꯔꯥꯖꯤꯜꯒꯁꯦ ꯑꯩꯗꯤ ꯕ꯭ꯔꯥꯖꯤꯜꯅꯗꯤ ꯍꯦꯟꯅ ꯇꯣꯡ ꯃꯥꯥꯜꯂꯦ ꯕ꯭ꯔꯥꯖꯤꯜꯒꯤ ꯌꯥꯝ ꯁꯤꯡꯉꯦꯕ ꯀꯩꯅꯣꯁꯦ ꯁꯤꯒꯤ ꯕꯤꯅꯤꯁ ꯕꯤꯅꯤꯁꯤꯌꯁꯁꯦ ꯑꯗꯨꯗꯨꯒ
ꯑꯩꯂꯩꯗ
ꯎꯝ ꯃꯦꯛꯁꯤꯀꯣꯒ ꯏꯪꯂꯦꯟꯒꯁꯦ ꯑꯩꯗꯤ ꯏꯪꯂꯦꯟꯅ ꯍꯦꯟꯅ ꯊꯣꯏ ꯊꯣꯏꯔꯛꯀꯗꫭꯏꯔꯥ ꯍꯥꯏꯅ ꯈꯟꯕꯝꯂꯩ ꯏꯪꯂꯦꯟꯅ ꯇꯧꯔꯛꯀꯗ꯭ꯔꯥ ꯍꯥꯏꯅ ꯈꯜꯂꯦꯕ ꯑꯗꯨꯒ ꯁ꯭ꯋꯤꯖꯔꯂꯦꯟꯒꯗꯤ ꯀꫭꯁ ꯀꯩꯅꯣ ꯇꯥꯔꯅꯤ ꯑꯗꯨꯝ ꯀꯣꯂꯣꯕꯤꯌꯥꯒ ꯑꯗꯨꯝ ꯇꯥꯔꯅꯤ
ꯁ꯭ꯋꯤꯖꯔꯂꯦꯟꯗꯤ ꯀꫭꯂꯝꯕꯤꯌꯥ ꯀꯝꯄꯜꯁꯔꯤ ꯇꯥꯟꯅꯤ ꯒꯟꯅꯥꯗꯤ ꯌꯥꯔꯣꯏ ꯂꯩꯍꯧꯔꯅꯤ
ꯒꯅꯥ ꯌꯥꯔꯔꯣꯏ ꯑꯩ ꯍꯖꯤꯛ ꯈꯜꯂꯤꯁꯦ ꯑꯗꯨꯒ ꯁꯤꯗ ꯏꯖꯤꯞꯁꯦ ꯏꯖꯤꯞꯁꯦ ꯁꯥꯜꯂꯥꯍꫭꯏ ꯀꯥꯡꯕꯨꯗꯣ ꯑꯣꯏꯔꯝꯅꯤꯅꯦ
ꯃꯥꯅꯦ ꯏꯖꯤꯞꯀ ꯀꯩꯅꯣꯒ ꯇꯥꯏ ꯎꯝ ꯀꯅꯥꯒꯅꯣ ꯇꯥꯕꯗꯣ ꯑꯁꯇ꯭ꯔꯦꯂꯤꯌꯥꯒ
ꯑꯥ ꯑꯥ ꯁꯤꯁꯦ ꯁꯂꯥ ꯁꯂꯥꯥꯖ‌ꯦ ꯊꯥꯖꯕꯨꯗꯤ ꯊꯝꯃꯦ ꯑꯗꯨꯑꯣꯏꯖꯨ ꯅꯍꯥꯟ ꯁꯥꯟꯅꯒꯤ ꯀꯅꯥꯒꯅꫭ ꯅꯍꯥꯟ ꯁꯥꯟꯅꯕꯗꯣ ꯃꯣꯏ ꯏꯔꯥꯟꯒ ꯁꯥꯟꯅꯕꯗꯣ
ꯎꯝ
ꯑꯗꯨꯝ ꯈꯔ ꯑꯗꯨꯝ ꯐꯖꯒꯤ ꯑꯣꯁꯇ꯭ꯔꯦꯂꯤꯌꯥ ꯄ꯭ꯂꯦꯁꯦ ꯑꯩ ꯎꯗ꯭ꯔꯤꯕ
ꯑꯩ ꯑꯁꯇ꯭ꯔꯦꯂꯤꯌꯥꯒ ꯑꯁꯇꯦꯂꯤꯌꯥꯒꯤ ꯌꯦꯡꯗ꯭ꯔꯤ ꯁꯨꯡꯉꯦꯡ ꯃꯣꯏꯗꯤ ꯀꯩꯁꯨ ꯊꯋꯥꯏ ꯌꯥꯎꯔꯨꯗꯕ ꯍꯥꯏꯇꯥꯏ
ꯑꯗꯨ ꯀꯦ ꯚꯔꯗꯦꯒ ꯀꯩꯅꯣꯒꯁꯤ ꯑꯥꯔꯖꯦꯟꯇꯤꯅꯥꯒꯗꯤ ꯑꯥꯔꯖꯦꯟꯇꯤꯅꯥꯅ ꯀꯝꯄꯜꯁꯔꯤ ꯑꯗꯨꯝ ꯁꯦꯠꯈ꯭ꯔꯅꯤ ꯁꯤꯗꯤ ꯈꯪꯉ ꯄꯣꯠꯅꯤ ꯁꯤꯗꯤ ꯈꯪꯉꯕ ꯄꯣꯠꯅꯤ ꯍꯥꯏꯕ ꯑꯗꯨꯝ
ꯒꯣꯜ ꯑꯍꯨꯝ ꯃꯔꯤꯗꯤ ꯆꯟꯒꯤꯗꯧ ꯃꯥꯜꯂꯦ
ꯑꯗꯨꯅꯦ ꯍꯥꯏꯁꯦ ꯀ꯭ꯋꯥꯇꯔꯁꯦ ꯑꯃꯨꯛ ꯌꯦꯡꯉꯁꯤ ꯀ꯭ꯋꯥꯇꯔꯗ ꯏꯁꯄꯦꯟꯒ ꯀꯩꯅꫭꯒ ꯑꯗꯨꯝ ꯇꯥꯔꯅꯤ ꯀ꯭ꯋꯥꯇꯔꯖ‌ꯦ ꯏꯁꯄꯦꯟꯒ ꯃꯣꯔꯣꯛꯀꯣꯒ ꯑ ꯀꯩ ꯏꯁꯄꯦꯟꯒ ꯕꯦꯜꯖꯤꯌꯝꯒ ꯇꯥꯔꯅꯤ ꯀꯝꯄꯜꯁ ꯑ ꯅꯠꯇꯦ ꯁꯦꯃꯤꯗ ꯇꯥꯗꫭꯏꯕ ꯑꯗꯨꯅ ꯁꯦꯃꯤꯁꯤꯅ ꯐ꯭ꯔꯥꯟꯁ ꯇꯥꯔꯅꯤꯕ ꯀꯝꯄꯜꯁꯔꯤ ꯀꯥꯏ ꯀꯅꯥ ꯐꯥꯗꯣꯏꯅꯣ ꯗꯦꯝꯕꯦꯂ‌ꯦꯒ ꯀꯩꯅꯣꯒꯕꯨ ꯚꯥꯏ ꯕꯥꯄꯦ ꯀꯅꯥ ꯐꯥꯉꯝꯗꯣꯏꯅꫭ ꯌꯦꯡꯎꯣ ꯑꯁ ꯌꯥꯗ꯭ꯔꯦꯕ ꯃꯣꯕꯥꯏꯅꯤ ꯃꯣꯏ ꯑꯍꯨꯝꯅꯦꯕ ꯑꯃꯗꯤ ꯑꯩ ꯃꯃꯤꯡꯕꯨ ꯀꯥꯎꯒꯔꯦ ꯑꯁ ꯃꯣꯏ ꯑꯍꯨꯝꯗꯨꯅꯦꯕ ꯌꯥꯝ ꯆꯥꯟꯅꯒ꯭ꯔꯦꯕ ꯇ꯭ꯔꯥꯏꯌꫭꯁꯦ ꯃꯣꯏ ꯑꯍꯨꯝꯁꯦ ꯏꯁꯄꯤꯠꯁꯨ ꯂꯩꯔꯦꯀꯣ ꯃꯁꯥꯒꯤ ꯑꯗꯨꯗꯒꯤ ꯌꯦꯡꯉꫭꯅꯦ ꯆꯍꯤ ꯑꯅꯤ ꯀꯩꯅꯣ ꯇꯧꯔꯛꯄ ꯍꯥꯏꯁꯤꯕꯨ ꯊꯥꯡꯅ ꯊꯪꯅꯅ ꯆꯪꯉꯛꯑꯒ ꯗꯣꯃꯤꯅꯦꯠ ꯇꯧꯋꯤꯅꯦ ꯁꯦꯡꯅ ꯌꯦꯡꯉꯒꯗꯤ ꯃꯣꯏꯅ ꯃꯃꯥꯡ ꯆꯍꯤꯒ ꯑꯔꯖꯦꯟꯇꯤꯅꯥꯅ ꯀꯥꯏ ꯌꯦꯡꯉꯣ ꯕꯥꯄꯦꯅ ꯅꯩꯈꯥꯢꯔꯤꯅꯦ ꯀꯩꯅꯣ ꯂꫭꯏ ꯍꯟꯗꯣꯔꯛꯏꯅꯦ ꯌꯦꯡꯉꫭ
ꯑꯁ ꯕꯥꯄꯦ ꯅꯩꯒꯤꯝꯅꯤꯍꯦ ꯃꯃꯥꯡꯒꯤ ꯐ꯭ꯔꯥꯟꯁꯀꯤ ꯁꯥꯟꯅꯕꯗꯣ
ꯑꯩ ꯀꯤꯕꯅꯤ ꯀꯩꯅꯣ ꯕꯥꯄꯦꯒꯤ ꯈꯨꯁꯥꯅꯗꫭ ꯎꯔꯛꯄꯗ ꯍꯥꯏ ꯍꯥꯏ ꯖꫭꯔꫭ ꯖꫭꯔ ꯇꯛꯄꯅꯦ ꯃꯥꯅ
ꯀꯥꯗ ꯌꯥꯗꯦꯅ
ꯄꯤ ꯑꯆ ꯕꯥꯄꯤ ꯁꯦꯃꯤꯁꯦ ꯑꯩ ꯁꯦꯃꯤ ꯇꯥꯗꯣꯏꯁꯦ ꯀꯝꯄꯜꯁꯔꯤ ꯐ꯭ꯔꯥꯟꯁꯀ ꯀꯩꯅꯣꯒ ꯊꯥ ꯏꯁꯄꯦꯟꯒ ꯑꯗꯨꯝ ꯇꯥꯔꯅꯤ ꯑꯗꯨꯒ ꯁꯣꯝꯒꯤꯗꯅ ꯑꯁ ꯕ꯭ꯔꯥꯖꯤꯜꯁꯦ ꯑꯩꯈꯣꯏꯅ ꯀꯝꯄꯜꯁꯔꯤ ꯍꯥꯏ ꯉꯝꯗꯦꯕ
ꯉꯝꯗꯦ ꯅꯣꯔꯋꯦꯅ ꯊꯣꯝꯒꯠꯂꯛꯄꯁꯨ ꯌꯥꯏ
ꯅꯣꯔꯋꯦꯅ ꯊꯣꯝꯒꯠꯂꯛꯄꯁꯨ ꯌꯥꯏꯑꯕ ꯑꯩꯗꯤ ꯌꯥꯝ ꯂꯤꯡꯉꯦ ꯍꯥꯏꯕꯗꯣ ꯑꯣꯏꯗ꯭ꯔꯦꯕ ꯍꯧꯖꯤꯛ ꯈꯨꯁꯟꯅꯁꯦ ꯑꯗꯨꯒ ꯍꯣꯏ ꯀꯩꯅꯣꯁꯤꯕꯨꯗꯤ ꯑꯔꯖꯦꯟꯇꯤꯅꯥꯁꯤꯕꯨꯗꯤ ꯆꯪꯉꯛꯑꯅꯤ ꯀꯝꯄꯜꯁꯔꯤ ꯑꯗꯨꯝ ꯈꯪꯉꯦ ꯁꯤꯃꯗꯤ
ꯑꯖꯦꯟꯇꯤꯅꯥꯗꯤ ꯏꯁ ꯗꯥꯎꯠ ꯂꯩꯇ꯭ꯔꯦ ꯃꯥ ꯐꯥꯏꯅꯦꯜꯗꯤ ꯁꫭꯏ ꯌꯧꯔꯛꯑꯅꯤ
ꯐꯥꯏꯅꯦꯜꯂꯤ ꯑꯗꯨꯝ ꯆꯪ ꯃ ꯐ꯭ꯔꯥꯟꯁꯀ ꯑꯥꯔꯖꯦꯟꯇꯤꯅꯥꯒꯗꯤ ꯑꯗꯨꯝ ꯊꯥꯖꯕ ꯑꯃ ꯊꯝꯃꯦꯕꯀꯣ ꯑꯗꯨꯏ ꯅꯠꯇꯦ ꯅꯠꯇ꯭ꯔꯥ ꯃꯕꯥꯅꯤ ꯊꯥꯖꯔꯦꯕ ꯑꯇꯩ ꯑꯇꯩꯗꯤ ꯑꯩ ꯈꯪꯗ꯭ꯔꯦꯀꯣ
ꯕꯦꯠꯇꯤꯡꯒ ꯇꯧ ꯌꯥꯔꯗꯤ ꯇꯧꯁꯟꯒꯗꯝꯅꯤ
ꯕꯦꯠꯇꯤꯡꯖꯦ ꯇꯧꯕꯁꯦ ꯌꯥꯕ ꯑꯗꯣ ꯍꯧꯖꯤꯛꯀꯤ ꯕꯦꯠꯇꯤꯡꯗꯤ ꯌꯦꯡꯉꯨꯅꯦ ꯀꯩꯅꯣꯕꯨ ꯅꯦꯗꯔꯂꯦꯟꯕꯨ ꯅꯦꯗ꯭ꯔꯂꯦꯟꯁꯦ ꯃꯣꯔꯣꯛꯀꯣꯅ ꯉꯝꯒ꯭ꯔꯦ ꯄꯔꯥꯒ꯭ꯋꯦꯅ ꯑꯃꯨꯛ ꯖ꯭ꯔꯃꯅꯤ ꯉꯝꯃꯁꯤ ꯀꯅꯥ ꯕꯦꯇꯤꯡ ꯊꯥꯅꯤꯡꯗꯣꯏꯅꯣꯕ ꯑꯩꯩꯅ ꯍꯥꯏꯗꯤ
ꯃꯌꯥꯝꯅ ꯑꯦꯍꯦ ꯊꯥꯅꯗꯕꯗꯨꯅ ꯍꯦꯟ ꯆꯥꯎ ꯃꯥꯜꯂꯦ ꯄꯩꯁꯥꯖꯦ ꯗ꯭ꯌꯥꯟꯗꯗꯨ ꯊꯥꯕꯩꯗ
ꯆꯥꯎꯋꯦ ꯆꯥꯟꯁ ꯋꯥꯡꯈꯂꯠꯇꯨꯏꯅꯦ ꯑꯩꯅ ꯂꯨꯄꯥ ꯌꯥꯡꯈꯩ ꯊꯥꯕꯗ ꯁꯝꯅꯥ ꯑ ꯑꯗꯨꯅ ꯃꯣꯏꯒꯤ ꯆꯥꯟꯁ ꯁꯦ ꯅꯦꯝꯃꯦꯕ ꯍꯥꯏꯗꯤ ꯃꯣꯏ ꯃꯜꯇꯤꯄ꯭ꯂꯥꯏ ꯇꯧꯔꯛꯀꯗꯧꯕ ꯄꯩꯁꯥꯗꯣ ꯅꯦꯝꯃꯦꯕ ꯈꯣꯉꯕ ꯑꯗꯨꯅ ꯑꯗꯨꯒ ꯁꯤ ꯐ꯭ꯔꯥꯟꯁ ꯅꯦꯃꯤ ꯑꯗꯥꯒꯤ ꯁ꯭ꯄꯦꯟ ꯅꯦꯃꯤ
ꯄꯩꯁꯥ ꯑꯅꯦꯃꯤ
ꯑꯗꯨ ꯍꯣꯏ ꯄꯩꯁꯥ ꯅꯦꯝꯃꯤꯕ
ꯀꯦꯕꯣꯕꯔꯗꯤꯅꯔ ꯀꯔꯥꯑꯗꯤ ꯄꯩ ꯗꯣꯏꯅꯦꯍꯥꯏꯕ
ꯏꯁ ꯀꯤꯕ ꯕꯣꯔꯗꯦꯟ ꯀꯥꯕ ꯃꯤꯗꯨꯗꯤ ꯌꯣꯉꯣ ꯂꯨꯄꯥ ꯌꯥꯡꯈꯩ ꯊꯥꯕꯗꯨꯅ ꯂꯨꯄꯥ ꯂꯤꯁꯤꯡꯗ ꯐꯥꯎꯔꯛꯀꯗꯨꯏꯅꯤꯍꯦ
ꯑꯗꯨꯅꯤ ꯍꯥꯏꯖꯦ
ꯑꯁ ꯐꯔꯛ ꯇꯗꯣꯏꯅꯤꯃ ꯑꯩꯗꯤ ꯑꯗꯨꯨꯅꯤ ꯆꯤꯡꯅꯈꯂꯛꯏꯖꯤ ꯀꯦꯕꯔꯗꯦꯟ ꯈꯜꯂꯝꯗꯣꯏꯁꯦ ꯑꯩ ꯈꯪꯉꯦꯕ ꯀꯦꯕ꯭ꯔꯗꯦꯟꯅ ꯈꯜꯂꯝꯗꯣꯏꯁꯦ ꯀꯩꯏꯝ ꯅꯠꯇꯦ ꯕꯥꯏ ꯖꯦꯔꯣ ꯖꯦꯔꯣ ꯅꯠꯇ꯭ꯔ ꯋꯥꯟ ꯋꯥꯟꯗ ꯊꯝꯃꯦꯅ
ꯎꯝ
ꯄꯦꯅꯥꯜꯇꯤ ꯀꯥꯎꯕ
ꯑ ꯑꯩꯖꯨ ꯑꯗꯨ ꯃꯥꯜꯂꯤ ꯑꯗꯩ ꯒꯅꯥꯅ ꯀꯥꯔꯛꯑꯖꯨ ꯄꯩꯁꯥ ꯚꯔꯤꯢ ꯐꯪꯅꯤ
ꯑꯁ ꯈꯪꯉꯦ ꯐꯪꯅꯤ ꯍꯧꯖꯤꯛ ꯀꯣꯂꯣꯕꯤꯌꯥ ꯉꯥꯛꯇꯅꯦ ꯅꯩꯔꯝꯗꯣꯏꯁꯦ ꯆꯥꯟꯁꯦꯁꯁꯦ ꯀꯣꯂꯣꯝꯌꯥꯗ ꯑꯝ ꯂꯩ ꯁꯤꯒꯤ ꯑꯣꯁꯇ꯭ꯔꯦꯂꯤꯌꯥ ꯏꯖꯤꯞꯀꯁꯦ ꯏꯖꯤꯞꯇ ꯊꯥꯕ ꯃꯤ ꯁꯥꯂ ꯌꯥꯎꯕꯅꯤꯅ ꯃꯤꯁꯤꯡꯁꯦ ꯏꯁꯇꯥꯔ ꯄ꯭ꯂꯦꯌꯔ ꯌꯥꯎꯕ ꯑꯃꯃꯝꯗꯅꯦꯕ ꯃꯣꯏꯅ ꯍꯧꯖꯤꯛ ꯊꯃꯝꯗꯣꯏꯖꯦ ꯈꯪꯉꯕ
ꯎꯝ
ꯑꯇꯩ ꯑꯇꯩ ꯑꯝ ꯊꯃꯝꯃꯣꯏꯕ ꯌꯨ ꯑꯦꯁ ꯑꯦꯒ ꯕꯦꯜꯖꯤꯌꯝ ꯒꯖꯦ ꯕꯦꯜꯖꯤꯌꯝꯗ ꯊꯃꯃꯗꯧꯅꯦ ꯁ꯭ꯄꯦꯟꯒ ꯄ꯭ꯣꯔ꯭ꯠ ꯄꯣꯔꯇꯨꯒꯜꯒ ꯁꯤꯗꯤ ꯁ꯭ꯄꯦꯟ ꯇꯥꯔꯝꯃꯅꯤ ꯀꯝꯄꯜꯁꯔꯤꯅꯤ
ꯗꯌꯥꯟꯗ ꯁꯤ ꯇꯠꯈ꯭ꯔꯅꯤ ꯇꯨꯋꯦꯞ ꯌꯧꯔꯦ
ꯍꯥꯥ
ꯇꯠꯈ꯭ꯔꯅꯦꯕ ꯐꯣꯟꯁꯤ
ꯎꯝ